ꯑ
ꯑ
ꯀꯔꯤ ꯇꯧꯔꯜ ꯂꯦꯕ꯭ꯔꯣ ꯇꯤꯚꯤ ꯌꯦꯡꯅ ꯂꯩꯅꯦ ꯅꯪꯗꯤ ꯃꯨꯚ ꯅꯠꯇꯦꯗ ꯗꯤꯁꯀꯣꯕꯔꯤ ꯆꯅꯜꯒꯨꯝꯕ ꯑꯩꯅ
ꯀꯣ ꯆꯪꯕ
ꯑꯣ ꯀꯔꯤ ꯒꯦꯝ ꯁꯥꯟꯅꯕ꯭ꯔꯣ ꯅꯪꯗꯤ
ꯑꯣ ꯄꯩꯁꯥ ꯊꯥꯕꯒꯤ ꯁꯟꯅꯥꯏꯔꯒ ꯂꯣꯏ ꯃꯥꯡꯉꯦ
ꯂꯩꯕ ꯅꯨꯡꯉꯥꯏꯇꯦꯅ ꯄꯩꯁꯥꯒꯤ ꯒꯦꯝꯗꯣ ꯁꯥꯟꯅꯔꯒ ꯑꯁ
ꯄꯩꯁꯥꯁꯨ ꯃꯥꯡꯈ꯭ꯔꯦ ꯂꯣꯏꯅ ꯇꯧꯐꯝ ꯂꯩꯇ꯭ꯔꯦ ꯃꯩꯁꯨ ꯂꯥꯛꯇꯕꯀꯣ
ꯅꯨꯄꯤ ꯈꯣꯏꯁꯦ ꯄꯩꯁꯥꯒꯤ ꯌꯦꯝ ꯁꯥꯟꯅꯒꯅꯨꯗ
ꯅꯪꯗꯤ ꯁꯅꯥꯗꯕ꯭ꯔꯥ
ꯁꯥꯟꯅꯗꯦ ꯑꯩꯗꯤ ꯃꯥꯡꯕ ꯃꯇꯝꯗ ꯑꯩꯈꯣꯏ ꯊꯝꯃꯣꯏ ꯀꯥꯏꯒꯅꯤ ꯇꯣꯡꯕ ꯃꯇꯝꯗ ꯉꯥꯛꯇꯅꯤ ꯐꯥꯕꯒ
ꯃꯥꯡꯕꯁꯨ ꯂꯩꯑ ꯑꯗꯨꯝ ꯇꯣꯡꯕꯁꯨ ꯌꯥꯎꯋꯦ ꯑꯗꯨꯝ ꯕꯣꯔꯤꯡ ꯆꯨꯕ ꯃꯇꯝꯗꯀꯣ ꯏꯊꯟꯗ ꯂꯩꯕ ꯅꯨꯡꯉꯥꯏꯇꯕ ꯃꯇꯝ ꯃꯇꯝꯗ ꯑꯩꯅ ꯑꯗꯨꯝ ꯋꯥꯈꯜ ꯀꯔꯤ ꯍꯥꯏꯁꯤꯔꯥ ꯄꯣꯊꯥꯕ ꯑꯣꯏꯅ ꯑꯗꯨꯝ ꯁꯥꯟꯅꯕ
ꯎꯝ ꯅꯪꯒꯤ ꯄꯣꯊꯥꯐꯝꯁꯦ ꯈꯔ ꯇꯣꯡꯉꯥꯜꯂꯤꯅꯦ
ꯍꯣꯏ ꯀꯔꯤꯁꯨ ꯇꯧꯅꯤꯡꯉꯥꯏ ꯂꯩꯇꯕꯅꯤꯅ ꯌꯨꯝ
ꯎꯝ ꯑꯩꯈꯣꯏꯒꯤ ꯄꯣꯊꯥꯐꯝꯁꯦ ꯖꯠꯖꯅꯤꯀꯣ
ꯍꯣꯏ ꯇꯣꯉꯥꯜꯂꯦ ꯂꯣꯏꯅ ꯑꯗꯨ ꯅꯪꯒꯤꯗꯤ ꯀꯔꯤ ꯑꯣꯏꯒꯦ
ꯑꯩꯒꯤꯀꯣ ꯎꯝ ꯑꯩꯒꯤ ꯄꯣꯊꯥ ꯐꯝ ꯍꯧꯖꯤꯛꯀꯥꯟ ꯇꯣꯉꯥꯟꯕ ꯑꯩꯒꯤꯁꯨ
ꯇꯣꯉꯥꯟꯅ ꯁꯪꯁꯥꯔꯗ ꯍꯣꯏ
ꯅꯥꯒꯨꯝꯕ ꯌꯦꯡꯔꯒ ꯑꯗꯨꯝ ꯄꯣꯊꯥꯕꯁꯨ ꯅꯨꯡꯉꯥꯏꯌꯦ ꯑꯩꯒꯤꯗꯤ ꯑꯗꯨꯒ ꯅꯠꯇ꯭ꯔꯒ ꯏꯁꯩꯒꯨꯝꯕ ꯇꯥꯔꯒ ꯄꯣꯊꯕꯗꯣ ꯑꯗꯨꯁꯨ ꯌꯥꯝ ꯅꯨꯡꯉꯥꯏ
ꯑꯩꯗꯤ ꯃꯨꯚꯤ ꯌꯦꯡꯕꯗꯣ ꯋꯥꯈꯜ ꯄꯨꯛꯅꯤꯡ ꯆꯪꯕ ꯉꯝꯗꯦ ꯀꯔꯤ
ꯑꯥ
ꯑꯗꯨꯝ ꯌꯨꯇ꯭ꯌꯕꯀꯨꯝꯕ ꯆꯪꯒꯗꯤ ꯁꯣꯔꯠ ꯔꯤꯜꯁ ꯚꯤꯗꯤꯑꯣ ꯃꯇꯦꯛ ꯃꯇꯦꯛꯒꯨꯝꯕꯗꯣ ꯆꯥꯛ ꯍꯤꯟꯖꯥꯡ ꯊꯣꯡꯕꯒꯤ ꯑꯗꯨꯒꯨꯝꯕꯗꯣ ꯑꯗꯨꯒꯨꯝ ꯌꯦꯡꯕꯗꯤ ꯏꯟꯇꯔꯦꯁ ꯂꯩꯌꯦ ꯑꯃꯨꯛꯀ
ꯑꯗꯣ ꯐꯤꯂꯝ ꯃꯨꯚꯤ ꯃꯣꯏꯅ ꯆꯥꯛ ꯌꯦꯟꯁꯥꯡ ꯊꯣꯡꯕꯗꯣ ꯌꯦꯡꯕ ꯌꯥꯝ ꯅꯨꯡꯉꯥꯏꯌꯦ ꯍꯥꯎꯕ꯭ꯔꯥ ꯍꯥꯎꯗꯕ꯭ꯔꯥꯗꯤ ꯈꯪꯗꯦꯀꯣ ꯑꯗꯨꯝ ꯁꯠ ꯁꯠ ꯁꯠ ꯇꯧꯔꯒ ꯇꯧꯕꯗꯣ ꯍꯣꯏ ꯇꯦꯁꯇꯤ ꯇꯧꯅꯤꯡꯕꯅꯦ ꯃꯣꯏꯒꯤꯗꯣ
ꯑꯗꯨ ꯅꯪ ꯑꯗꯨꯗꯤꯡꯁꯤ ꯍꯥꯏꯕ꯭ꯔꯣ ꯑꯗꯨꯁꯨ ꯌꯦꯡꯔꯝꯅꯤꯀꯣ ꯑꯗꯨꯗꯤ ꯆꯥꯏꯅꯤꯁ
ꯑꯥ ꯍꯣꯏ ꯍꯣꯏ ꯌꯦꯡꯕ ꯅꯨꯡꯉꯥꯏꯌꯦ ꯃꯥꯒꯤꯗꯨꯁꯨ ꯃꯣꯏꯒꯤꯗꯤ ꯂꯝ ꯂꯝꯗꯨꯁꯨ ꯌꯥꯝ ꯌꯦꯡꯕꯗ ꯌꯥꯝ ꯏꯪꯗꯔꯥ ꯏꯪꯉꯒ ꯑꯗꯨꯝ ꯏꯟꯚꯥꯏꯔꯣꯟꯃꯦꯟꯗꯨꯁꯨ ꯌꯥꯝ ꯅꯨꯡꯉꯥꯏꯗꯧ ꯃꯥꯜꯂꯦ ꯃꯐꯝꯗꯨꯁꯨ ꯑꯗꯨꯒ ꯃꯥꯒꯤ ꯍꯨꯏꯗꯣ
ꯎꯝ
ꯍꯨꯏ ꯑꯆꯧꯕ ꯂꯩꯕꯗꯣ ꯑꯗꯨ ꯍꯦꯟꯅ ꯄꯥꯝꯃꯦ ꯑꯩꯗꯤ ꯑꯩꯈꯣꯏꯒꯤ ꯃꯐꯝꯗꯗꯤ ꯑꯗꯨꯒꯨꯝꯕꯗꯣ ꯌꯣꯛꯄ ꯌꯥꯗꯧ ꯃꯥꯟꯗꯦꯀꯣ
ꯑꯩꯈꯣꯏꯒꯤ ꯃꯐꯝꯗ ꯑꯗꯨ ꯍꯣꯏ ꯌꯥꯔꯣꯏ ꯍꯥꯏꯅꯗꯤ ꯈꯂꯦ ꯑꯩ ꯑꯗꯨ ꯑꯗꯨ ꯃꯥꯟꯕ ꯑꯃ ꯍꯧꯖꯤꯛꯀꯥꯟ ꯑꯩꯈꯣꯏ ꯀꯖꯤꯟ ꯑꯃ ꯌꯣꯛꯈ꯭ꯒ ꯂꯩꯅꯦ ꯑꯩ ꯍꯪꯒꯦ ꯍꯥꯏꯔꯒ ꯍꯪꯗ꯭ꯔꯤ꯫
ꯅꯪꯒꯤꯇꯣ ꯅꯨꯡꯉꯥꯏꯇꯕ꯭ꯔꯥ ꯑꯩꯒꯤꯅꯔꯥ ꯇꯥꯗ꯭ꯔꯦ
ꯑꯣ ꯇꯥꯕ꯭ꯔꯥ
ꯑꯣ ꯑꯣ ꯇꯥꯔꯦ ꯇꯥꯔꯦ
ꯑ ꯈꯪꯗꯦꯅꯦꯌꯥ
ꯑꯥ ꯀꯔꯤ ꯍꯥꯏꯕ꯭ꯔꯥ?
ꯎꯝ ꯑꯃꯨꯛꯀ ꯀꯧꯈ꯭ꯔꯦ ꯀꯔꯤ ꯇꯣꯄꯤꯛꯇ ꯂꯩꯔꯣꯏ ꯏꯕꯥꯅꯤꯁꯦ꯫ ꯇꯥꯏꯀꯣ ꯇꯥꯏꯀꯣ ꯑꯁ ꯅꯪꯒꯤ ꯈꯣꯟꯖꯦꯜꯁꯨ ꯑꯃꯨꯛꯀ ꯇꯥꯗꯔꯤ꯫ ꯎꯝ ꯇꯥꯏ ꯇꯥꯏ ꯍꯧꯖꯤꯛꯇꯤ ꯇꯥꯏ ꯇꯥꯏꯀꯣ ꯍꯜꯂꯣ ꯇꯥꯏꯀꯣ ꯑꯁ ꯅꯪꯒꯤꯗꯣ ꯇꯥꯗꯅꯦ꯫
ꯑꯗꯣ ꯃꯣꯏꯒꯤ ꯍꯨꯏꯗꯣ